ꯍꯜꯂꯣ ꯍꯂꯣ ꯑꯣ ꯇꯥꯔꯕꯣ ꯀꯔꯤ ꯇꯧꯔꯤꯅꯣ ꯑꯦ ꯊꯕꯛ ꯊꯕꯛ ꯆꯠꯂꯒ ꯍꯜꯂꯛꯑꯒ ꯂꯩꯌꯦꯅꯦ ꯍꯧꯖꯤꯛꯇꯤ
ꯃꯤ
ꯑꯦ ꯀꯔꯤꯁꯨ ꯇꯧꯗꯦ ꯁꯨꯝ ꯂꯩꯌꯦ ꯅꯪꯗꯤ ꯀꯔꯤ ꯇꯧꯔꯒ ꯂꯩꯕ꯭ꯔꯣ ꯍꯜꯂꯣ ꯇꯥꯏ ꯇꯥꯏꯌꯦ
ꯑꯈꯣꯏꯁꯨ ꯑꯗꯨꯝ ꯂꯩꯌꯦ
ꯑꯈꯣꯏꯁꯦ ꯉꯁꯤ ꯀ꯭ꯔꯤ ꯀ꯭ꯔꯤ ꯇꯧꯋꯦ ꯍꯜꯂꯣ
ꯇꯥꯕ꯭ꯔꯣ
ꯍꯜꯂꯣ ꯑꯣ ꯇꯥꯏ ꯇꯥꯏ ꯇꯥꯏ ꯇꯥꯔꯕꯣ ꯑꯥ ꯇꯥꯕꯔꯣ ꯍꯜꯂꯣ
ꯀꯩ ꯇꯧꯔꯥ ꯂꯩꯕ꯭ꯔꯣ ꯀꯩ ꯇꯧꯔ ꯂꯩꯕ꯭ꯔꯣ
ꯑꯣ ꯇꯥꯔꯦ ꯇꯥꯔꯦ ꯑꯣ ꯀꯔꯤꯁꯨ ꯇꯧꯗꯦꯅꯦ ꯍꯧꯖꯤꯛ ꯊꯕꯛ ꯁ ꯆꯠꯂꯒ ꯍꯜꯂꯒ ꯑꯁꯣꯝꯗ ꯅꯣꯡ ꯀꯟꯅ ꯆꯨꯔꯦ ꯅꯣꯏꯔꯣꯝꯗ ꯀꯃꯥꯏ ꯇꯧꯔꯤꯒꯦ ꯑꯥ ꯅꯪꯒꯤ ꯅꯦꯠꯋꯥꯥꯔꯛꯁ
ꯑꯈꯣꯏꯗꯁꯨ ꯅꯣꯡ ꯀꯟꯅ ꯇꯥꯏꯌꯦꯅꯦ ꯑꯈꯣꯏꯗꯁꯨ ꯅꯣꯡ ꯀꯟꯅ ꯇꯥꯏꯌꯦ
ꯅꯣꯡ ꯇꯥꯏ ꯅꯣꯡ ꯐꯖꯅ ꯅꯣꯡ ꯇꯥꯏ ꯑꯩꯈꯣꯏ ꯊꯕꯛ ꯆꯠꯂꯒ ꯅꯣꯡ ꯇꯥꯕꯤ ꯅꯣꯡ ꯇꯥꯕꯒꯤ ꯄꯥꯛ ꯁꯨꯕ ꯌꯥꯕꯒꯤꯀꯣ ꯑꯂ ꯂ ꯍꯂꯈꯔꯦꯕ ꯗꯣꯏ ꯎ
ꯅꯣꯡ ꯇꯥꯕꯅ ꯅꯨꯡꯉꯥꯏꯌꯦꯅꯥ ꯑꯗꯣ
ꯑꯗꯨꯅꯤꯅꯦ ꯅꯨꯡ ꯇꯥꯕꯒꯤ ꯍꯧꯖꯤꯛꯀꯥꯟꯗꯤ ꯁꯥꯕꯅꯤꯅꯀꯣ
ꯑꯍꯣꯏ ꯅꯨꯡꯁꯥꯁꯨ ꯁꯥꯏꯌꯦ ꯏꯁꯤꯡꯁꯨ ꯂꯩꯗꯕꯒꯤ ꯏꯁꯤꯡꯁꯨ ꯂꯥꯛ ꯏꯁꯤꯡꯁꯨ ꯌꯥꯝ ꯐꯪꯈ꯭ꯔꯅꯤ ꯅꯠꯗꯔꯥ
ꯑꯣ ꯅꯦ ꯍꯣꯏ ꯍꯣꯏꯅꯦ ꯍꯣꯏꯅꯦ ꯑꯗꯨꯗꯤ ꯆꯨꯝꯃꯦꯅꯦ
ꯉꯁꯤ ꯉꯁꯤ ꯉꯁꯤ ꯀꯔꯤ ꯀꯔꯤ ꯊꯕꯛ ꯇꯧꯒꯦꯔꯥ
ꯑꯦ ꯉꯁꯤꯁꯨ ꯉꯔꯥꯡ ꯑꯩ ꯊꯕꯛ ꯑꯃ ꯆꯠꯄꯗꯣ ꯑꯗꯨ ꯊꯕꯛ ꯇꯧꯕ ꯆꯠ ꯆꯠꯂꯦ ꯑꯗꯣ ꯃꯈꯣꯏꯗꯣ ꯃꯆꯤꯟ ꯊꯤꯕꯒꯤꯀꯣ ꯃꯣꯏ ꯌꯨꯝ ꯍꯣꯡꯒꯅꯤ ꯍꯣꯡꯒꯅꯤ ꯍꯥꯏꯔꯒ ꯃꯣꯏ ꯄꯣꯠ ꯆꯩꯗꯣ ꯑꯩꯅ ꯂꯣꯏꯅ ꯊꯥ ꯊꯥꯡꯒꯠ ꯃꯣꯏ ꯌꯨꯝꯗ ꯑꯩꯅ ꯊꯥꯡꯒꯠꯄꯤꯔꯒ ꯍꯧꯖꯤꯛꯇꯣ ꯃꯣꯏ ꯌꯨꯝ ꯍꯣꯡꯒꯔꯥꯔꯣꯏ ꯍꯥꯏꯅ ꯑꯃꯨꯛ ꯍꯥꯏꯌꯦꯅꯦ ꯑꯩ ꯁꯧꯔꯛꯂꯦꯅꯦ ꯀꯃꯥꯏꯅ ꯇꯧꯁꯤꯔ ꯀꯣ
ꯐꯨꯟ ꯃꯤꯖ ꯐꯨꯟ ꯊꯨꯝꯒꯨꯝꯕ ꯆꯦꯡꯒꯨꯝꯕꯗꯤ ꯂꯣꯏ ꯂꯩꯈ꯭ꯔꯦ ꯍꯥꯏꯕ꯭ꯔꯥ
ꯑꯦ ꯑꯗꯨ ꯊꯨꯝꯒꯨꯝꯕꯗꯨ ꯋꯥꯠꯂꯁꯨ ꯑꯩꯅ ꯄꯤꯌꯦ ꯍꯥꯏꯅ ꯍꯥꯏꯕꯅꯤꯅ ꯑꯗꯣ ꯃꯥ ꯊꯨꯝ ꯂꯣꯟꯅꯤꯡꯉꯥꯏ ꯄꯣꯌꯁꯥ ꯂꯩꯇ꯭ꯔꯤ ꯍꯥꯏꯅ ꯍꯥꯏꯕꯀꯣ
ꯑꯣ ꯑꯗꯨ ꯑꯗꯨ ꯏꯁꯤꯡꯒꯨꯝꯕꯗꯤ ꯅꯨꯡꯉꯥꯏ ꯍꯥꯏꯕ꯭ꯔꯥ ꯃꯣꯏꯅ ꯂꯩꯒꯗꯧ ꯃꯐꯝꯗꯣ
ꯑꯁ ꯂꯩꯒꯗꯕ ꯃꯐꯝꯗꯣ ꯏꯁꯤꯡꯁꯦ ꯅꯨꯡꯉꯥꯏꯕ ꯃꯂꯦ ꯃꯣꯏꯁꯦ ꯁꯤꯟꯇꯦꯛꯁ ꯃꯆꯥ ꯃꯆꯥ ꯑꯃ ꯑꯁꯤ ꯕꯛꯀꯦꯠꯇꯤ ꯈꯔ ꯆꯧꯕꯀꯣ
ꯑꯣ
ꯑꯗꯨꯒꯨꯝꯕ ꯁꯤꯟꯇꯦꯛꯁ ꯑꯅꯤꯗꯣ ꯌꯨꯝꯕꯨꯅ ꯄꯤꯒꯅꯤ ꯍꯥꯏꯗꯤ ꯍꯥꯏꯌꯦ
ꯂꯝꯕꯤꯒꯨꯝꯕꯗꯤ ꯑꯗꯨꯝ ꯂꯦꯛꯇꯣꯞ ꯑꯣꯏꯕ꯭ꯔꯥ ꯀꯃꯥꯏ ꯇꯧꯕ꯭ꯔꯥ
ꯑꯦ ꯂꯝꯕꯤꯗꯤ ꯐꯖꯅ ꯊꯤꯈ꯭ꯔꯁꯨ ꯅꯨꯡꯉꯥꯏꯗꯦ ꯊꯥꯔꯠ ꯀ꯭ꯂꯥꯁꯅꯤꯗ
ꯂꯝꯕꯤꯁꯨ ꯅꯨꯡꯉꯥꯏꯇꯦ
ꯑ ꯂꯝꯕꯤ ꯃꯆꯥꯅꯤ ꯆꯠꯄꯗ ꯅꯥꯟꯕꯒꯤ ꯇꯨꯁꯨ ꯇꯨꯕꯅꯤ ꯃꯤ ꯍꯅꯨꯕꯤꯒꯨꯝꯕ ꯍꯅꯨ ꯈꯔ ꯑꯍꯟꯁꯤꯡꯅ ꯆꯠꯂꯗꯤꯀꯣ
ꯑꯗꯨ ꯑꯣꯇꯣ ꯒꯥꯔꯤꯗꯨ ꯌꯧꯔꯣꯏ ꯌꯨꯝꯗ
ꯒꯥꯔꯤꯁꯨ ꯌꯧꯕ ꯌꯥꯔꯣꯏꯅꯦ ꯌꯨꯝꯁꯦ ꯌꯨꯝꯁꯨ ꯌꯥꯝ ꯌꯥꯝ ꯐꯠꯇꯦꯅꯦ ꯑꯁꯤꯗꯒꯤ ꯍꯣꯏ ꯌꯨꯝꯁꯨ ꯐꯖꯠꯇꯕꯅ ꯂꯣꯏꯔꯦꯅꯦ ꯈꯔ ꯀꯟꯅ ꯂꯩꯉꯩꯗꯤ ꯇꯥꯔꯅꯤ ꯃꯥꯏ ꯎꯡ
ꯂꯩ ꯂꯩꯕꯗꯣ ꯈꯔ ꯅꯨꯡꯉꯥꯏꯔꯣꯏꯍꯦ
ꯑꯦ ꯂꯩꯕꯗꯤ ꯅꯨꯡꯉꯥꯏꯅꯤꯗ ꯃꯤ ꯃꯤ ꯃꯤ ꯂꯩꯇꯕꯅꯤꯅ ꯗꯤꯁꯇꯔꯕ ꯂꯩꯇꯦꯕꯀꯣ ꯌꯨꯝꯕꯨꯗꯤꯀꯣ
ꯑꯣ ꯑꯣ
ꯑꯗꯨ
ꯖꯪꯒꯜꯗ ꯑꯣꯏꯕ꯭ꯔꯥ ꯂꯝ ꯃꯤ ꯃꯤꯅ ꯂꯩꯗꯕ ꯃꯐꯝꯗ ꯑꯣꯏꯕ꯭ꯔꯥ
ꯆꯤꯡꯗ ꯈꯔ ꯀꯥꯒꯅꯤ ꯑꯗꯨ ꯇꯥꯎꯟꯗꯤ ꯇꯥꯎꯟ ꯃꯅꯥꯛꯇꯅꯤ ꯑꯗꯨ ꯆꯤꯡꯗ ꯈꯔ ꯀꯥꯕꯅꯤꯅꯀꯣ ꯆꯤꯡꯗ ꯀꯥꯕꯅꯤꯅ ꯍꯧꯖꯤꯛ ꯂꯝꯕꯤꯁꯦ ꯈꯔ ꯕ꯭ꯂꯦꯛꯇꯣꯞꯀꯨꯝꯕ ꯌꯧꯔꯛꯇ꯭ꯔꯤꯕ ꯈꯣꯡꯅ ꯆꯠꯄꯤꯒꯤ ꯂꯝꯗꯤ ꯃꯆꯥ ꯃꯆꯥꯗꯤ ꯂꯩꯑꯦ ꯑꯗꯣ ꯅꯣꯡ ꯆꯨꯔꯗꯤ ꯂꯝꯕꯤꯁꯦ ꯌꯥꯝ ꯅꯥꯜꯂꯦꯕꯀꯣ
ꯑꯣ ꯑꯗꯨ ꯈꯔ ꯕꯤꯂꯦꯁ ꯕꯤ
ꯕꯤꯂꯦꯁ ꯆꯞ ꯃꯅꯔꯦ
ꯕꯤꯂꯦꯁꯒꯤ ꯕꯤꯂꯦꯁꯒ ꯆꯞ ꯃꯅꯔꯗꯤ ꯂꯩꯕꯁꯨ ꯅꯨꯡꯉꯥꯏꯅꯤꯍꯦ ꯋꯥꯈꯟꯗꯨ ꯅꯨꯉꯥꯏ ꯅꯨꯡꯉꯥꯏꯅꯤ ꯑꯦ
ꯑꯁ ꯅꯨꯡꯉꯥꯏꯅꯤꯅꯦ ꯑꯗꯨꯗꯤ ꯏꯆꯤꯛ ꯆꯤꯛꯔ ꯀꯣ ꯃꯤꯒꯤ ꯄꯣꯂꯨꯁꯟ ꯅꯣꯏꯁ ꯄꯣꯂꯨꯁꯟꯅꯦ ꯀꯔꯤ ꯀꯔꯤꯅꯦ ꯗꯤꯁꯇꯔꯕ ꯇꯧꯔꯒ ꯂꯩꯇꯕꯅꯤꯅ ꯅꯨꯡꯉꯥꯏꯗꯤ ꯅꯨꯡꯉꯥꯏꯕꯅꯦ ꯏꯁꯇꯨꯗꯦꯟ ꯑꯣꯏꯔꯗꯤ ꯂꯥꯏꯔꯤꯛꯃ ꯄꯥꯕꯁꯨ ꯅꯨꯡꯉꯥꯏꯅꯦ
ꯑꯗꯨꯒꯨꯝꯕ ꯃꯐꯝ ꯂꯩꯗꯤ ꯂꯩꯅꯤꯡꯉꯦꯗ ꯑ
ꯑꯗꯨ ꯅꯪꯅ ꯅꯨꯄꯤ ꯊꯤꯔꯒ ꯅꯨ ꯄꯤꯒ ꯂꯩꯃꯤꯟꯅꯒꯦ ꯍꯥꯏꯔꯁꯨ ꯅꯨꯡꯉꯥꯏꯅꯤꯗ ꯃꯤ ꯗꯤꯁꯇꯔꯕ ꯇꯧꯗꯕꯅꯤꯅꯀꯣ ꯅꯪ ꯅꯨꯄꯤ ꯑꯉꯥꯡꯒ ꯍꯣꯏ
ꯅꯨꯄꯤ ꯊꯤꯔ ꯅꯨꯄꯤ ꯊꯤꯔꯅꯤ ꯑꯩ
ꯑꯣ ꯑꯗꯨ ꯑꯩꯁꯨ ꯅꯨꯄꯤ ꯅꯨꯄꯤꯗꯤ ꯊꯤꯈ꯭ꯔꯦ ꯑꯩꯗꯤꯀꯣ ꯑꯩ ꯑꯩ ꯅꯨꯄꯤꯗꯤ ꯀꯤꯖꯗꯧꯔꯁꯨ ꯑꯃꯨꯛ ꯅꯨꯄꯤ ꯑꯃ ꯂꯧꯒꯦ ꯍꯥꯏꯅ ꯀꯟꯅ ꯍꯣꯠꯅꯔꯒ ꯂꯩꯌꯦꯕ ꯍꯧꯖꯤꯛꯀꯥꯟꯁꯦ
ꯅꯨꯄꯤ ꯊꯤꯗꯔꯦ
ꯅꯨꯄꯤ ꯊꯤꯒꯔꯦ ꯅꯨꯄꯤ ꯑꯃ ꯂꯩꯔꯦ ꯑꯗꯣ ꯑꯉꯥꯡꯁꯨ ꯑꯅꯤ ꯌꯥꯎꯒꯔꯦ
ꯑꯣ ꯑꯣ ꯑꯣ
ꯑꯗꯨ ꯑꯣꯏꯔꯁꯨ ꯑꯩꯁꯦ ꯑꯩ ꯅꯨꯄꯤꯁꯦ ꯑꯃꯨꯛ ꯅꯨꯡꯁꯤꯔꯛꯇ꯭ꯔꯦꯕ ꯍꯧꯖꯤꯛꯀꯥꯟꯁꯦ
ꯑꯣ
ꯅꯨꯄꯤ ꯑꯅꯧꯕ ꯑꯃ ꯄꯥꯝꯃ
ꯑꯁ ꯅꯪꯁꯨ ꯍꯩ ꯖꯥꯠ ꯖꯥꯠꯅꯤ ꯅꯨꯄꯤ ꯑꯃ ꯂꯧꯔꯗꯤ ꯌꯥꯔꯦꯗ
ꯑꯁ ꯄꯥꯈꯪ ꯅꯨꯄꯥꯅꯕꯨ ꯅꯨꯄꯤ ꯑꯃ ꯅꯨꯄꯤ ꯑꯃꯕꯨ ꯅꯨꯄꯤ ꯑꯃꯒ ꯄꯨꯟꯁꯤ ꯄꯨꯂꯦꯞꯄꯤ ꯌꯥꯕꯅꯦ
ꯅꯪ ꯄꯥꯝꯃꯦ ꯍꯥꯏꯗꯤ ꯅꯦꯝꯕꯔ ꯑꯃꯗꯤ ꯄꯤꯔꯤꯒꯦꯅꯦ ꯑꯗꯣ
ꯑꯁ ꯁꯤ ꯍꯥꯏꯅꯦ ꯑꯗꯨꯗꯤ ꯅꯝꯕꯔ ꯄꯤꯗ꯭ꯔꯁꯨ ꯅꯪꯅ ꯈꯔ ꯄꯥꯎ ꯐꯥꯎ ꯅꯥꯕꯤꯌꯨꯅꯦ ꯑꯁꯤ ꯁꯨꯃꯥꯏꯅ ꯇꯧꯋ ꯁꯤ ꯃꯅꯄꯥꯥꯃ ꯅꯨꯄꯤ ꯊꯤ ꯅꯨꯄꯤ ꯄꯥꯝꯃꯦ ꯍꯥꯏꯔꯒ ꯍꯥꯡꯉꯒ ꯂꯩꯌꯦ ꯍꯥꯏꯅꯀꯣ
ꯄꯩꯁꯥ ꯄꯥꯏꯈ꯭ꯔꯕ ꯃꯤ ꯑꯃꯗꯩꯗꯤ ꯂꯩꯌꯦꯅ ꯄꯥꯝꯅꯗꯤ ꯑꯗꯨꯝ ꯑꯩ ꯅꯝꯕ ꯄꯤꯕꯤꯒꯦ
ꯅꯨꯄꯤꯗꯣ ꯄꯩꯁꯥ ꯄꯥꯝꯕ꯭ꯔꯣ ꯄꯩꯁꯥ ꯄꯥꯏꯕ ꯃꯤꯔꯣ
ꯅꯨꯄꯤ ꯅꯨꯄꯤꯗꯣ ꯄꯩꯁꯥ ꯌꯥꯝ ꯄꯥꯏꯕꯅꯦ ꯅꯪ ꯑꯃꯕꯨꯥꯎ ꯂꯧꯕ ꯂꯧꯔꯕ ꯒꯥꯔꯤ ꯈꯛꯇ ꯊꯧꯒꯗꯕꯅꯦ ꯀꯔꯤꯁꯨ ꯇꯧꯔꯕ ꯍꯣꯏ
ꯑꯣ ꯑꯗꯨ ꯑꯩꯁꯨ ꯄꯩꯁꯥꯗꯤ ꯋꯥꯠꯇꯦꯕꯀꯣ ꯑꯩꯁꯨ ꯀꯣ ꯄꯩꯁꯥꯗꯤ ꯅꯨꯄꯤ ꯅꯨꯄꯤꯗꯣ ꯄꯩꯁꯥ ꯄꯩꯁꯥ ꯍꯣꯏ ꯄꯩꯁꯥꯒꯨꯝꯕꯗꯤ ꯋꯥꯠꯇꯨꯃꯤ ꯅꯠꯇꯦꯕ ꯑꯩꯁꯨ ꯄꯩꯁꯥꯗꯤ ꯄꯥꯏ ꯈꯔꯗꯤ ꯄꯥꯏꯑꯕꯀꯣ ꯑꯗꯣ ꯔꯤꯁꯨꯣ ꯃꯔꯤꯔꯤ ꯔꯤ ꯃ ꯁꯥ ꯊꯧꯒꯦꯔꯥ ꯒꯥꯔꯤ ꯑꯆꯧꯕ ꯊꯧꯒꯦꯔꯥ ꯑꯗꯨꯝ ꯈꯜꯂꯒ ꯊꯧꯕꯤ ꯌꯥꯏꯕ ꯒꯥꯔꯤꯗꯤ ꯑꯗꯨꯝ ꯊꯔꯒ ꯂꯩꯕꯀꯣ ꯐꯔꯤ ꯃꯔꯤ ꯃꯒꯗ ꯑꯗꯨꯗ ꯃꯥꯅ ꯃꯥꯅ ꯑ ꯄꯝꯕꯜ ꯍꯗꯤ ꯃꯥꯍꯤ ꯄꯤꯔ ꯋꯥ ꯑꯣꯏꯔꯅ ꯀꯩꯅꯣ
ꯅꯨꯡꯉꯥꯏꯍꯦ ꯑꯗꯨꯗꯤ ꯅꯣꯡꯁꯨ ꯇꯥꯏꯌꯦ ꯃꯄꯜꯁꯨ ꯊꯣꯛꯄ ꯌꯥꯗꯦ ꯀꯃꯥꯏꯅ ꯇꯧꯁꯤꯔꯀꯣ ꯑꯩ ꯍꯥꯏꯗꯤ ꯀꯣꯛ ꯀꯣꯛ ꯉꯧꯋꯦꯗ
ꯑꯁ ꯑꯁꯤꯁ ꯅꯣꯡ ꯇꯥꯕꯅꯤꯅ ꯅꯨꯡꯉꯥꯏꯕꯗꯣ ꯅꯣꯡ ꯇꯥꯗꯤ ꯐꯖꯅ ꯇꯨꯝꯕ ꯌꯥꯏꯅꯦ
ꯅꯨꯡ ꯇꯥꯜꯂ ꯅꯣꯡ
ꯑꯁꯤ ꯖꯤꯡꯒꯥꯒꯤ ꯌꯨꯝꯒꯨꯝꯕꯗ ꯂꯩꯕꯅꯤꯅ ꯅꯣꯡ ꯇꯥꯗꯕ ꯀꯥꯟꯗꯗꯤ ꯌꯥꯝ ꯁꯥꯔꯝꯒꯅꯤꯅꯀꯣ
ꯑ ꯌꯥꯝ ꯁꯥꯕꯅ ꯂꯩꯕꯁꯨ ꯉꯝꯃꯣꯏ ꯍꯣꯁꯇꯦꯜꯗꯒꯤꯠꯍꯣꯁꯇꯦꯜꯒꯨꯝꯕ ꯗꯒꯤ ꯑꯃꯨꯛ ꯊꯣꯛꯂꯒ ꯑꯁꯤꯒꯨꯝꯕꯗ ꯑꯃꯨꯛ ꯂꯩꯒꯗꯁꯨ ꯋꯥꯈꯜꯗ ꯋꯥꯕꯅꯤꯍꯦ
ꯑꯣ ꯑꯁ
ꯕꯖꯥꯔꯒꯨꯝꯕꯗꯩ ꯆꯥꯅꯤꯡꯉꯥꯏ ꯊꯕ ꯂꯩꯇꯦ
ꯑꯦ ꯕꯖꯔ ꯗꯠ ꯕꯖꯥꯔꯗ ꯆꯠꯀꯦ ꯑꯩ ꯉꯁꯤ ꯅꯨꯄꯤ ꯑꯃ ꯎꯅꯕ ꯆꯠꯀꯗꯕ ꯂꯩꯌꯦꯕꯀꯣ
ꯅꯨꯄꯤ ꯑꯃ ꯀꯧꯋꯦ ꯍꯥꯏꯕꯅꯗ꯭ꯔꯥ ꯑꯗꯣ ꯅꯪꯕꯣ
ꯍꯣꯏ ꯑꯗꯨ ꯕꯖꯥꯔꯗ ꯂꯥꯛꯑꯣ ꯍꯥꯏꯅ ꯀꯧꯔꯒ ꯂꯩ ꯑꯩꯗꯣ ꯄꯩꯁꯥ ꯈꯤꯇꯪ ꯉꯁꯤꯁꯦ ꯑꯩ ꯑꯩꯒꯤ ꯏꯁꯇꯥꯐꯁꯤꯡꯁꯦ ꯁꯦꯂꯔꯤ ꯄꯤꯊꯣꯛꯈ꯭ꯔꯕ ꯑꯗꯩ ꯂꯤꯁꯤꯡ ꯂꯤꯁꯤꯡ ꯌꯥꯡꯈꯩꯒꯨꯝꯕ ꯍꯨꯝꯐꯨꯒꯨꯝ ꯃ ꯈꯔ ꯗꯔꯀꯥꯔ ꯂꯩꯅꯦ ꯅꯪꯉꯣꯟꯗ ꯈꯔ ꯑꯣꯏꯕ ꯌꯥꯕ꯭ꯔꯣ
ꯑꯩꯁꯨ ꯄꯩꯁꯥ ꯄꯩꯁꯥ ꯄꯩꯁꯥꯗꯤ ꯂꯩꯇꯦ ꯑꯗꯨꯒ ꯃꯤꯕꯨꯁꯨ ꯋꯥꯏ ꯋꯥꯏꯔꯒ ꯑꯃꯨꯛ ꯍꯟꯖꯤꯟ ꯑꯗꯨꯒꯨꯝꯕꯗꯣ ꯑꯩꯗꯤ ꯇꯧꯕ ꯍꯩ ꯍꯩꯅꯗꯦꯅꯦ ꯅꯪ ꯄꯩꯁꯥ ꯄꯥꯝꯃꯩ ꯍꯥꯏꯗꯤ ꯐ꯭ꯔꯤꯗ ꯑꯗꯨꯝ ꯂꯧꯕ ꯌꯥꯏꯅ
ꯑꯣ ꯑꯣ ꯑꯗꯨꯗꯤ ꯌꯥꯏꯅꯦ ꯑꯩ ꯍꯣꯔꯦꯟ ꯑꯗꯥꯔꯦꯛ ꯂꯥꯛꯑꯒꯦꯅꯦ ꯅꯣꯏ ꯌꯨꯝꯗ
ꯑꯗꯨꯒꯨꯝꯕꯗꯤ ꯑꯩ ꯄꯥꯝꯗꯦꯕ ꯑꯗꯨꯝ ꯅꯥꯡ ꯅꯔꯣ ꯍꯧꯖꯤꯛ ꯗꯔꯀꯥꯔ ꯂꯩꯔꯦ
ꯍꯣꯏꯅꯦ ꯍꯣꯏꯅꯦ ꯅꯪ ꯄꯥꯝꯗ꯭ꯔꯗꯤ ꯍꯟꯗ ꯍꯟ ꯍꯟꯗꯕ ꯇꯥꯔꯦꯅ ꯑꯗꯨꯗꯤ ꯑꯩꯗꯤ ꯌꯥꯝ ꯅꯨꯡꯉꯥꯏꯔꯦꯅꯦ ꯑꯗꯨꯗꯤ
ꯑꯩꯁꯨ ꯌꯨꯝꯗꯤ ꯁꯥꯥꯏꯒꯦꯗꯧꯕꯅꯤꯕ
ꯅꯣꯏ ꯅꯪ ꯅꯨꯄꯤ ꯊꯤꯒꯗꯧꯔꯦ ꯑꯩꯁꯦ ꯋꯥꯁꯦ ꯇꯥꯏꯅꯦ ꯅꯪ ꯀꯃꯥꯏꯅ ꯇꯧꯔꯤꯒꯦ ꯅꯪ ꯅꯨꯄꯤꯗꯣ ꯄꯡꯉꯕꯣ ꯂꯩꯔꯕꯣ ꯅꯪꯁꯨ ꯄꯥꯈꯪꯗꯤ ꯁꯥꯔꯤ ꯄꯥꯈꯪ ꯄꯥꯈꯪ ꯁꯔꯤ ꯄꯥꯈꯪꯁꯔꯤ ꯃꯥꯂꯅꯦ ꯅꯪꯖꯩ
ꯑꯩ ꯁꯤꯖ ꯆ ꯚ ꯆꯠꯂꯅꯤ ꯑꯗꯨꯒ ꯄꯩꯁꯥ ꯇꯟꯕ ꯆꯠꯂꯅꯤꯅ ꯑꯗꯨꯒꯨꯝꯕꯗꯤ ꯍꯧꯖꯤꯛ ꯌꯥꯔꯣꯏ
ꯅꯪ ꯅꯨꯄꯤ ꯅꯨꯄꯤ ꯊꯤꯈꯤꯔꯣꯏꯗ꯭ꯔꯣ
ꯏꯁꯁꯥ ꯇꯟꯥꯟꯕꯗ ꯆꯍꯤꯅꯤꯌꯦ ꯅꯨꯄꯤꯗꯤ ꯊꯤꯔꯣꯏꯌꯦ
ꯑꯣ ꯅꯨꯄꯤꯗꯤ ꯊꯤꯕ ꯌꯥꯔꯣꯏꯗ ꯅꯪꯒꯤ ꯆꯍꯤꯗꯤ ꯑꯥ ꯌꯧꯔꯝꯅꯤꯅꯦ ꯏꯄꯥ ꯑꯩꯈꯣꯏ ꯂꯦꯡꯒꯥꯅꯤꯅꯦ ꯅꯪꯁꯦ
ꯆꯍꯤꯕꯨꯗꯤ ꯑꯗꯨꯗꯤ ꯃꯤꯅ ꯍꯥꯏꯌꯦꯅ ꯆꯍꯤ ꯖꯁ ꯅꯝꯝꯕꯔꯅꯤ ꯍꯥꯏꯌꯦ
ꯎꯝ ꯋꯥꯈꯜꯅꯕꯨ ꯅꯍꯥ ꯑꯣꯏꯔꯗꯤ ꯌꯥꯏꯅꯤꯀꯣ
ꯒꯥꯔꯤ ꯇꯣꯡꯡꯂꯒ ꯑꯃꯨꯊꯒꯗꯧꯁꯤꯁꯨ ꯍꯣꯏ ꯍꯣꯏ ꯑꯗꯨ ꯈꯛꯇꯅꯤꯅꯦ ꯍꯧꯖꯤꯛꯀꯥꯟ ꯃꯤꯅ ꯌꯥꯝ ꯄꯥꯝꯕꯗꯣ ꯆꯥꯅꯕꯗꯣ
ꯎꯝ ꯑꯗꯨ ꯅꯪꯅ ꯈꯟꯕꯗꯣ ꯅꯨꯄꯤ ꯊꯤꯕꯁꯦ ꯅꯨꯄꯤ ꯑꯍꯟ ꯂꯧꯒꯦꯔꯥ ꯅꯨꯄꯤ ꯅꯍꯥ ꯂꯩꯁꯕꯤ ꯅꯍꯥ ꯂꯧꯒꯦꯔꯣ
ꯍ ꯍ
ꯐꯔꯛ ꯑꯍꯥꯟꯅꯣꯏ ꯈꯔ ꯑꯍꯥꯟ ꯑꯣꯏꯅ ꯄꯥꯝꯕ
ꯍꯣꯏ ꯍꯣꯏ ꯅꯝꯕꯔꯒꯨꯝꯕ ꯅꯪꯈꯥ ꯊꯤꯌꯣꯅꯦ
ꯑꯦ ꯅ ꯅꯨꯄꯤꯗꯤ ꯅꯨꯄꯤ ꯑꯍꯥꯟꯕꯗꯤ ꯌꯥꯝ ꯂꯩꯔꯤꯅꯣ ꯑꯩꯉꯣꯟꯗꯗꯤ ꯑꯩ ꯅꯨꯄꯤꯗꯨꯣ ꯂꯧꯔꯣꯗꯅ ꯑꯩ ꯅꯨꯄꯤ ꯂꯧ ꯂꯧꯔꯣ ꯄꯥꯝ꯭ꯔꯣ
ꯑ ꯃꯗꯨ
ꯍꯥ
ꯂꯩꯌꯦ ꯍꯥꯏꯕ꯭ꯔꯥ
ꯑꯩꯒꯤ ꯅꯨꯄꯤ ꯂꯧꯣꯔꯣꯕ
ꯅꯪꯉꯣꯟꯗ ꯅꯨꯄꯤ ꯌꯥꯝ ꯂꯩꯦ ꯍꯥꯏꯕ꯭ꯔꯥ
ꯍꯣꯏ ꯍꯣꯏ ꯑꯩꯉꯣꯟꯗ ꯅꯨꯄꯤ ꯑꯃ ꯂꯩꯦ ꯅꯪ ꯄꯥꯝꯗꯤ ꯑꯩꯒꯤ ꯅꯨꯄꯤꯁꯨ ꯂꯧꯔꯣ
ꯑꯣ ꯇꯃꯦꯟꯅ ꯄꯤꯔꯣꯑꯣ
ꯑꯗꯨꯗꯤ ꯑꯩ ꯍꯣꯔꯦꯟ ꯅꯪꯉꯣꯟꯗ ꯅꯝꯕꯔ ꯊꯥꯕꯤꯕ ꯇꯥꯔꯦꯅꯦ ꯋꯥꯆꯦꯞꯇꯒꯤ
ꯅ ꯀꯔꯤ ꯇꯧꯔ ꯂꯩꯕ꯭ꯔꯥ ꯀꯨꯏꯗꯧꯔꯥ ꯂꯩꯕ꯭ꯔꯥ ꯅꯣꯏꯗꯤ
ꯑꯩꯈꯣꯏꯁꯦ ꯅꯣꯡ ꯆꯨꯕꯒꯤ ꯄꯥꯔꯇꯤ ꯃꯆꯥ ꯑꯃ ꯇꯧꯔꯛꯂꯦ ꯑꯣꯛꯁꯥ ꯊꯣꯡꯅꯀꯣ
ꯅꯣꯡꯣꯡꯕ꯭ꯔ ꯑ
ꯑꯦ ꯑꯗꯨꯗꯤ ꯅꯥꯒꯅꯤꯍꯦ ꯑꯩꯈꯣꯏꯗꯤ ꯅꯣꯡꯒꯤ ꯅꯣꯡꯒꯤ ꯅꯣꯡ ꯆꯨꯕꯤ ꯏꯁꯤꯡꯒꯨꯝꯕꯗꯤ ꯑꯩꯈꯣꯏꯗꯤ ꯁꯣꯛꯇꯦꯗ ꯑꯩꯈꯣꯏꯔꯣ
ꯑ
ꯅꯨꯄꯤ ꯊꯤꯔ ꯑꯉꯥꯡ ꯑꯣꯏꯔꯤꯕ꯭ꯔꯥ ꯍꯥꯏꯕꯁꯤ ꯀꯔꯤꯅꯣ ꯅꯨꯄꯤ ꯑꯉꯥꯡꯁꯨ ꯂꯩꯔꯦ ꯑꯩ ꯅꯨꯄꯤ ꯊꯤꯈ꯭ꯔꯦꯕ ꯀꯌꯥꯝ ꯑꯉꯥꯡ ꯑꯣꯏ ꯗ꯭ꯔ ꯑꯩꯁꯦ ꯈ꯭ꯔꯛ ꯅꯈꯣꯏ ꯑꯩꯉꯣꯟꯗꯒꯤꯗꯤ ꯈꯔ ꯅꯈꯣꯏ ꯑꯩꯉꯣꯟꯗꯒꯤꯗꯤ ꯈꯔꯗꯤ ꯑꯉꯥꯡ ꯑꯣꯏꯕꯅꯤ ꯑꯗꯣ